ꯐꯖꯟꯅ ꯇꯥꯕꯤꯔꯕ꯭ꯔꯣ
ꯇꯥꯖꯩ ꯃꯔꯨꯞ ꯑꯩꯒꯤ ꯈꯣꯟꯖꯦꯜ ꯑꯁꯤꯗꯤ ꯐꯖꯟꯅ ꯃꯌꯦꯛ ꯁꯦꯡꯅ ꯇꯥꯕ꯭ꯔꯣ
ꯇꯥꯏ ꯇꯥꯏ ꯇꯥꯏ ꯃꯔꯨꯞꯀꯤ ꯈꯣꯟꯖꯦꯜ ꯌꯥꯝ ꯁꯦꯡꯅ ꯇꯥꯏ ꯃꯔꯨꯞꯁꯤ ꯀꯨꯏꯅ ꯊꯦꯡꯅꯔꯨꯗꯕꯒꯤꯔ ꯀꯩꯅꯣ ꯈꯣꯟꯖꯦꯜꯁꯤꯁꯨ ꯌꯥꯝꯅ ꯐꯖ ꯊꯣꯛꯂꯝꯃꯦ ꯍꯥꯏ ꯇꯔꯦ ꯃꯔꯨꯞ ꯐꯥꯒꯤ ꯑꯣꯏꯅꯀꯣ ꯑꯗꯣ ꯃꯔꯨꯞꯁꯦ ꯍꯧꯖꯤꯛꯀꯥꯟꯁꯤꯕꯨ ꯀꯔꯤ ꯀꯔꯤ ꯍꯣꯠꯅꯕꯤꯔꯤꯒꯦ
ꯃꯔꯨꯞ ꯑꯗꯨꯝ ꯄꯨꯡꯅꯩꯅꯔꯩꯅꯤ ꯍꯥꯏꯕꯗꯤ ꯊꯕꯛ ꯈꯔ ꯃꯇꯝ ꯃꯇꯝꯒꯤ ꯆꯥꯟꯅꯕ ꯊꯕꯛ ꯈꯔ ꯇꯧꯔꯒ ꯑꯗꯨꯝ ꯑꯉꯥꯡ ꯍꯧꯖꯤꯛ ꯈꯔ ꯂꯣꯏꯅꯔꯒ ꯑꯗꯨꯝ ꯂꯩꯖꯕ ꯇꯔꯦ ꯃꯔꯨꯞꯇꯤ ꯀꯔꯤ ꯀꯔꯤ ꯍꯣꯠꯅꯕꯤꯔꯤ ꯀꯣꯂꯦꯖ ꯁꯥꯡꯅ ꯇꯝꯗꯔꯤꯕ
ꯃꯔꯨꯞ ꯑꯩꯁꯦ ꯍꯧꯖꯤꯛꯁꯤ ꯃꯌꯥꯝꯒꯤ ꯁꯦꯕꯥ ꯇꯧꯖꯒꯦ ꯍꯥꯏꯗꯨꯅ ꯑꯩꯁꯦ ꯁꯨꯝ ꯁꯣꯁꯦꯜ ꯃꯦꯗꯤꯌꯥꯗ ꯀꯩꯗ ꯁꯨꯝ ꯊꯧꯒꯜ ꯐꯪꯖꯔꯤ ꯋꯥꯔꯤ ꯋꯇꯥꯏ ꯇꯧꯗꯨꯅ ꯑꯩꯈꯣꯏꯒꯤ ꯑꯗꯣ ꯃꯔꯛꯇ ꯉꯁꯤ ꯑꯩꯅ ꯁꯨꯝ ꯋꯥꯔꯤ ꯋꯥꯇꯥꯏ ꯇꯧꯒꯦꯅ ꯇꯧꯖꯔꯛꯏꯁꯤ ꯑꯗꯨꯒꯤ ꯃꯇꯥꯡꯗꯅꯤ ꯃꯔꯨꯑꯣꯏ ꯑꯣꯏꯅ ꯑꯗꯣ ꯃꯔꯨꯞ ꯋꯥꯔꯤꯁꯤ ꯇꯧꯗ꯭ꯔꯤꯉꯩꯗ ꯃꯔꯨꯞꯄꯨ ꯉꯁꯤꯒꯤ ꯆꯥꯛ ꯏꯁꯤꯡ ꯎꯅꯕꯤꯔꯕ꯭ꯔꯥ ꯀꯔꯤ ꯀꯔꯤ ꯃꯊꯦꯜ ꯂꯧꯈꯠꯄꯤꯔꯦ
ꯎꯅꯔꯦ ꯃꯔꯨꯞ ꯉꯁꯤꯁꯦ ꯆꯝꯊꯣꯡ ꯑꯃ ꯊꯣꯡꯂꯒ ꯃꯣꯔꯣꯛ ꯑꯃ ꯃꯦꯠꯂꯦ ꯑꯗꯨꯒ ꯈꯥꯃꯦꯟ ꯀꯥꯡꯉꯧ ꯆꯪꯉꯝꯃꯒ ꯌꯥꯎꯔꯒ ꯑꯗꯨꯝ ꯍꯥꯎꯅ ꯆꯝꯅ ꯆꯥꯖꯔꯦ ꯍꯥꯏꯖꯕ ꯇꯥꯔꯦ ꯃꯔꯨꯞꯀꯤꯗꯤ ꯀꯩ ꯍꯦꯟꯖꯥꯡ ꯀꯔꯤ ꯃꯊꯦꯜ ꯆꯕꯤꯔꯒꯦ
ꯑꯩꯈꯣꯏꯒꯤ ꯊꯥꯎ ꯉꯧꯔꯒ ꯑꯩꯈꯣꯏ ꯃꯌꯥꯟ ꯃꯌꯥꯟ ꯈꯔ ꯊꯣꯡꯖꯤꯜꯂꯤ ꯑꯗꯨꯒ ꯀꯥꯡꯃꯦꯠ ꯃꯦꯠꯄ ꯑꯝꯒ ꯆꯥꯔꯦ ꯁꯨꯃꯥꯏꯅ ꯇꯧꯔꯦ ꯑꯗꯨ ꯐꯔꯦ ꯃꯔꯨꯞꯅ ꯍꯧꯖꯤꯛꯁꯤꯕꯨ ꯃꯔꯨꯞꯁꯤꯕꯨ ꯋꯥꯔꯤ ꯋꯥꯇꯥꯏ ꯇꯧꯕꯗ ꯊꯣꯏꯗꯣꯛꯄ ꯁꯃꯁ꯭ꯌꯥ ꯂꯩꯔꯣꯏꯗꯕ꯭ꯔꯥ ꯍꯥꯏꯕꯗꯤ ꯊꯕꯛ ꯏꯪꯈꯥꯡ ꯆꯤꯟꯕꯤꯗꯕ꯭ꯔꯥ ꯈꯤꯇꯪ ꯀꯨꯏꯗꯕꯤꯗ ꯋꯥꯔꯤ ꯋꯇꯥꯏ ꯈꯤꯇ ꯇꯧꯖꯦ ꯍꯥꯏꯅ ꯑꯩꯅ ꯁꯨꯝ ꯇꯧꯖꯔꯛꯄꯅꯤ
ꯃꯔꯨꯞꯅ ꯍꯧꯗꯣꯛꯄꯤꯔꯛꯏꯕ ꯌꯥꯝꯅ ꯅꯨꯡꯉꯥꯏꯖꯩ ꯋꯥꯔꯤ ꯋꯥꯇꯥꯏ ꯁꯥꯟꯅꯕꯗ ꯀꯔꯤꯁꯨ ꯑꯀꯥꯏꯕ ꯂꯩꯇꯦ ꯍꯥꯏꯕꯗꯤ ꯁꯨ ꯄꯣꯊꯥꯖꯔꯝꯕꯅꯤ ꯑ ꯑꯩꯅꯂꯅꯤ ꯃꯇꯝ ꯍꯥꯏꯖꯕ ꯇꯥꯔꯦ ꯑꯩꯈꯣꯏ ꯃꯔꯨꯄꯅꯥ ꯑꯗꯨꯝ ꯍꯧꯗꯣꯛꯄꯤꯔꯛꯑꯣ ꯋꯥꯔꯤꯗꯣ ꯑꯩꯁꯨ ꯑꯗꯨꯝ ꯃꯈꯥ ꯁꯥꯃꯗꯥꯖꯔꯛꯀꯦ
ꯐꯔꯦ ꯃꯔꯨꯞ ꯃꯔꯨꯞꯅ ꯍꯧꯖꯤꯛ ꯋꯥꯔꯤ ꯋꯇꯏ ꯇꯧꯕ ꯌꯥꯏ ꯍꯥꯏꯕꯅꯤꯅ ꯑꯗꯨ ꯑꯩꯅ ꯉꯁꯤ ꯍꯧꯗꯣꯛꯆꯔꯛꯇꯣꯏꯁꯤ ꯑꯩꯈꯣꯏꯒꯤ ꯉꯁꯥꯏ ꯑꯩꯅ ꯄꯟꯖꯈꯤꯕ ꯑꯩꯈꯣꯏꯒꯤ ꯌꯨꯇꯨꯞꯇ ꯀꯩꯗ ꯋꯥꯔꯤ ꯋꯥꯥꯏ ꯇꯧꯕ ꯋꯥꯔꯤ ꯇꯜꯂꯤꯕꯒꯤ ꯃꯇꯥꯡꯁꯤꯅꯦ ꯃꯁꯤ ꯑꯩꯅ ꯌꯥꯝ ꯄꯥꯝꯖꯕ ꯍꯤꯔꯝꯁꯨ ꯑꯣꯏꯕ ꯑꯗꯨꯒ ꯇꯁꯦꯡꯅ ꯃꯁꯤꯅ
ꯑꯩꯈꯣꯏꯒꯤ ꯊꯕꯛ ꯋꯥꯅ ꯁꯨꯔꯒ ꯍꯜꯂꯛ ꯄ ꯑꯃꯗꯤ ꯐꯤ ꯁꯥꯔꯤꯕ ꯑꯃꯗꯤ ꯅꯍꯥ ꯀꯌꯥ ꯑꯃꯅ ꯑꯋꯥ ꯄꯣꯊꯥꯕ ꯅꯨꯡꯁꯥ ꯁꯥꯕꯒꯤ ꯑꯃꯗꯤ ꯇꯨꯝꯂꯗꯥꯏ ꯃꯇꯝꯗ ꯉꯥꯏꯍꯥꯛ ꯅꯨꯡꯉꯥꯏꯅꯕ ꯑꯍꯜꯁꯤꯡꯅ ꯄꯣꯊꯥꯕ ꯃꯇꯝꯗ ꯁꯨꯃꯥꯏꯅ ꯇꯥꯖꯔꯤꯕ ꯐꯨꯡꯒꯥ ꯋꯥꯔꯤ ꯑꯀꯤꯕ ꯋꯥꯔꯤ ꯑꯗꯒꯤ ꯅꯨꯡꯁꯤ ꯅꯨꯡꯁꯤꯕ ꯍꯧꯈ꯭ꯔꯕ ꯑꯩꯈꯣꯏꯒꯤ ꯑꯁꯦꯝꯂꯣꯟꯒꯤ ꯋꯥꯔꯤ ꯀꯌꯥ ꯑꯃ ꯁꯤꯒꯨꯝꯕꯁꯤꯡ ꯑꯁꯤ ꯁꯟꯗꯣꯛꯆꯔꯒ ꯁꯦꯕꯥ ꯑꯁꯨꯝ ꯐꯪꯖꯒꯦꯅ ꯇꯧꯖꯕꯅꯤ ꯑꯗꯣ ꯃꯔꯨꯞꯇꯤ ꯁꯤꯒꯤ ꯃꯇꯥꯡꯗ ꯑꯩꯒ ꯊꯕꯛꯁꯤꯦ ꯇꯧꯃꯤꯟꯅꯕꯗ ꯀꯔꯤ ꯀꯔꯤ ꯊꯣꯏꯗꯣꯛꯄ ꯑꯁꯤꯤꯟꯕ ꯂꯩꯒꯗ꯭ꯔꯥ ꯅꯠꯇ꯭ꯔꯒ ꯃꯔꯨꯞꯅ ꯄꯥꯝꯕꯤꯕ ꯄꯥꯝꯕꯤꯗꯕ ꯀꯔꯤ ꯀꯔꯤ ꯃꯣꯠ ꯊꯝꯕꯤꯅꯤꯡꯉꯤ
ꯑꯨꯝꯕꯗꯤ ꯃꯔꯨ ꯃꯔꯨꯞꯀꯤ ꯋꯥꯈꯜꯂꯣꯟꯗꯨ ꯌꯥꯝꯅ ꯀꯥꯟꯅꯕ ꯑꯩꯅꯁꯨ ꯌꯥꯝꯅ ꯀꯥꯟꯅꯕ ꯋꯥꯈꯜꯂꯣꯟ ꯑꯃꯅꯤ ꯑꯩꯁꯨ ꯃꯔꯨꯞ ꯃꯔꯨꯅ ꯈꯜꯂꯤꯕ ꯑꯗꯨꯅ ꯈꯟꯖꯩ ꯍꯥꯏꯕꯗꯤ ꯀꯣꯇꯥꯒꯤ ꯊꯕꯛ ꯑꯗꯨꯗꯤ ꯂꯩꯔꯤꯕ ꯑꯇꯣꯞ ꯑꯇꯣꯞꯄ ꯑꯦꯛꯖꯥꯝꯁꯤꯡꯒ ꯊꯥꯔꯒ ꯇꯧꯒꯗꯕꯒꯤ ꯁꯔꯨꯛꯇꯄꯨꯗꯤ ꯑꯗꯨꯒꯨꯝꯕ ꯇꯣꯉꯥꯟꯕ ꯏꯔꯝ ꯅꯥꯏꯒꯤ ꯑꯣꯏꯕ ꯊꯕꯛ ꯇꯧꯕꯗꯨꯅ ꯍꯦꯟꯅ ꯄꯥꯝꯖꯩ ꯍꯥꯏꯗꯨꯅ ꯊꯝꯖꯒꯦ ꯑꯩꯁꯨ ꯑꯗꯨꯒꯤ ꯋꯥꯈꯜꯂꯣꯟ ꯑꯗꯨ ꯂꯧꯖꯩ ꯃꯔꯨꯞꯀ ꯀꯔꯤ ꯀꯔꯤ ꯇꯥꯟꯅꯕ ꯌꯥꯕ ꯍꯥꯏꯕꯗꯨꯁꯨ ꯑꯈꯪꯕ ꯂꯩꯔꯒꯁꯨ ꯑꯗꯨꯝ ꯍꯥꯏꯕꯤꯔꯛꯎ ꯑꯩꯁꯨ ꯃꯔꯨꯞꯇ ꯑꯈꯪꯕꯗ ꯑꯗꯨꯝ ꯇꯥꯟꯅꯖꯒꯦ ꯑꯨꯛꯀꯤ ꯋꯥꯈꯜꯂꯣꯟꯗ ꯀꯔꯤ ꯀꯝꯕꯧꯅ ꯇꯧꯔꯒꯗꯤ ꯆꯥꯎꯈꯠꯄ ꯂꯥꯛꯀꯅꯤ ꯍꯥꯏꯕꯗꯨꯁꯨ ꯈꯝꯕꯤꯌꯨ ꯀꯔꯝꯕ ꯑꯅꯧꯕ ꯋꯥꯈꯜꯂꯣꯟ ꯂꯩꯔꯒꯣ ꯇꯥꯔꯒꯁꯨ ꯑꯗꯨꯝ ꯊꯝꯕꯤꯌꯨ ꯃꯔ ꯈꯟꯅꯔꯤ
ꯌꯥꯝ ꯅꯨꯡꯉꯥꯏꯖꯩ ꯑꯩ ꯒꯤ ꯋꯥ ꯈꯨꯜꯁꯤ ꯈꯪꯕꯤꯔꯝꯕ ꯑꯁꯤ ꯌꯥꯝ ꯅꯨꯡꯉꯥꯏꯖꯩ ꯃꯔꯨꯞ ꯑꯗꯨ ꯑꯩ ꯋꯥꯔꯤꯁꯤꯡ ꯑꯁꯤ ꯃꯊꯪ ꯃꯊꯪ ꯑꯩ ꯁꯨꯝ ꯁꯝꯂꯞꯅ ꯁꯨꯝ ꯍꯥꯏꯖꯔꯛꯀꯦ ꯑꯩꯅ ꯄꯥꯝꯖꯔꯤꯕꯁꯤ ꯇꯁꯦꯡꯅ ꯑꯩꯈꯣꯏꯅ ꯅꯤꯌꯣꯝ ꯆꯨꯝꯅ ꯑꯃꯗꯤ ꯀꯥꯡꯂꯣꯟ ꯑꯁꯤ ꯃꯌꯥꯝꯗꯒꯤ ꯈꯔ ꯇꯣꯞ ꯇꯣꯞꯅ ꯌꯥꯝꯅ ꯐꯖꯕ ꯑꯁꯣꯏꯕ ꯂꯩꯇꯕ ꯍꯣꯏ ꯁꯣꯏꯖꯕ ꯉꯝꯗꯕ ꯗꯤ ꯂꯩꯇꯦ ꯃꯤꯑꯣꯏꯕ ꯍꯥꯏꯕꯁꯤ ꯏꯁꯣꯔ ꯐꯥꯎꯕ ꯁꯣꯏꯕꯅ ꯃꯔꯝ ꯑꯣꯏꯔꯒ ꯑꯩꯈꯣꯏꯒꯤ ꯃꯔꯛꯇ ꯑꯩꯈꯣꯏꯒꯤ ꯁꯛꯁꯨꯨ ꯃꯥꯟꯅꯗ꯭ꯔꯤꯕꯅꯤ ꯑꯃꯗꯤ ꯋꯥꯉꯥꯡ ꯁꯉꯥꯡ ꯑꯃꯗꯤ ꯍꯛꯆꯥꯡꯒꯤ ꯐꯤꯕꯝ ꯀꯌꯥ ꯑꯃ ꯁꯣꯏꯔꯒ ꯂꯥꯛꯂꯤꯕꯅꯤ ꯇꯁꯦꯡꯅ ꯑꯗꯨꯅ ꯃꯤꯑꯣꯏꯕ ꯑꯩꯈꯣꯏꯁꯨ ꯁꯣꯏꯗꯕ ꯉꯝꯗꯕꯗꯤ ꯅꯠꯇꯦ ꯑꯗꯨꯅ ꯑꯩꯅ ꯍꯥꯏꯁ ꯁꯤ ꯌꯥꯔꯤꯉꯩꯁꯤ ꯁꯣꯏꯗꯕꯤꯗ ꯑꯍꯜ ꯂꯃꯟꯁꯤꯡ ꯇꯁꯦꯡꯅ ꯅꯍꯥꯁꯤꯡꯅ ꯇꯥꯕꯗꯤ ꯑꯗꯨꯝ ꯄꯪꯇꯥ ꯉꯇꯥꯒꯤꯕ ꯌꯥꯏ ꯑꯗꯨꯕꯨ ꯑꯍꯜ ꯂꯃꯟꯁꯤꯡꯅ ꯇꯥꯔꯛꯄ ꯃꯇꯝꯗꯗꯤ ꯃꯗꯨꯒꯤ ꯃꯅꯨꯡꯗ ꯄꯤꯔꯤꯕ ꯃꯍꯥꯎꯁꯤ ꯀꯔꯤꯅꯣ ꯑꯗꯨꯒ ꯋꯥꯔꯤ ꯑꯁꯤꯅ ꯀꯗꯥꯏꯗꯒꯤ ꯍꯧꯔꯒ ꯀꯗꯥꯏ ꯐꯥꯎꯕ ꯆꯨꯅꯩ ꯀꯗꯥꯏ ꯐꯥꯎꯕ ꯆꯨꯝꯃꯤ ꯃꯁꯤ ꯑꯣꯏꯊꯣꯛꯄ ꯌꯥꯕ꯭ꯔꯥ ꯑꯃꯁꯨꯡ ꯃꯁꯤꯗꯤ ꯇꯥꯕ ꯌꯥꯕ ꯋꯥꯔꯤꯅꯤ ꯇꯥꯕ ꯌꯥꯗꯕ ꯋꯥꯔꯤꯅꯤ ꯍꯥꯏꯕꯅ ꯆꯤꯡꯕꯁꯤꯡ ꯑꯁꯤ ꯃꯨꯟꯅ ꯌꯦꯡꯂꯛꯀꯅꯤ ꯑꯗꯨꯅ ꯀꯨꯏꯅ ꯁꯥꯡꯅ ꯊꯕꯛ ꯑꯃ ꯇꯧꯒꯦ ꯍꯥꯏꯔꯒꯗꯤ ꯊꯕꯛ ꯊꯕꯛꯁꯤꯡꯗꯣ ꯑꯩꯈꯣꯏꯒꯤ ꯏꯍꯣ ꯍꯣꯅ ꯍꯥꯏꯇꯥꯔꯦ ꯆꯨꯝꯅ ꯅꯤꯌꯣꯝ ꯀꯥꯡꯂꯣꯟ ꯅꯥꯏꯅ ꯇꯧꯔꯒꯗꯤ ꯀꯨꯏꯅ ꯁꯥꯡꯅ ꯑꯩꯈꯣꯏꯁꯤ ꯃꯌꯥꯝꯒꯤ ꯁꯦꯕꯥ ꯇꯧꯕ ꯉꯝꯒꯅꯤ ꯑꯗꯨꯅ ꯃꯔꯨꯞꯛꯇ ꯑꯩꯅ ꯄꯥꯝꯖꯔꯤꯕꯁꯤ ꯑꯁꯦꯡ ꯑꯁꯦꯡꯕ ꯊꯣꯛꯈꯤꯕ ꯋꯥꯔꯤ ꯐꯨꯡꯒꯥꯋꯥꯔꯤ ꯑꯃꯗꯤ ꯑꯩꯈꯣꯏꯒꯤ ꯆꯤꯟꯕꯨꯡ ꯑꯣꯏꯅ ꯂꯩꯍꯧꯔꯕ ꯑꯩꯈꯣꯏꯒꯤ ꯋꯥꯔꯤ ꯀꯌꯥ ꯑꯃ ꯑꯃꯗꯤ ꯀꯅ ꯀꯥꯟꯅꯔꯕ ꯄꯥꯎꯇꯥꯛꯅꯆꯤꯡꯕ ꯑꯉꯥꯡꯁꯤꯡꯅꯃꯛ ꯌꯦꯡꯕ ꯑꯣꯏꯇꯥꯥꯔꯒꯁꯨ ꯇꯥꯕ ꯑꯣꯏ ꯇꯥꯔꯒꯁꯨ ꯃꯗꯨꯅ ꯋꯥꯔꯤꯗꯨꯒꯤ ꯂꯣꯏꯁꯤꯜꯂꯛꯄ ꯋꯥꯔꯣꯏꯁꯤꯟꯗ ꯀꯥꯟꯅꯔꯕ ꯄꯥꯎꯇꯥꯛ ꯀꯌꯥ ꯄꯤꯕ ꯁꯤꯒꯨꯝꯕꯁꯤꯡꯁꯤ ꯑꯩꯅ ꯄꯨꯊꯣꯛꯅꯤꯡꯕꯅꯤ ꯑꯗꯨ ꯃꯔꯨꯞꯛꯇꯤ ꯁꯤꯒꯨꯝꯕꯁꯤ ꯍꯥꯟꯅ ꯀꯔꯤ ꯀꯔꯤ ꯇꯧꯕ ꯌꯥꯎꯈ꯭ꯔꯦ ꯑꯃꯗꯤ ꯇꯨꯡꯗ ꯀꯔꯤꯒꯨꯝꯕ ꯑꯩꯅ ꯍꯥꯏꯖꯔꯤꯕꯁꯤꯗ ꯌꯥꯕꯤꯔꯒ ꯊꯕꯛꯁꯤ ꯇꯧꯃꯤꯟꯅꯔꯀꯥꯟꯗ ꯃꯔꯝ ꯑꯗꯨ ꯀꯔꯤ ꯀꯔꯤ ꯄꯥꯡꯊꯣꯛꯀꯦ ꯍꯥꯏꯅ ꯈꯜꯂꯤ ꯍꯥꯏꯕꯗꯤ ꯋꯥꯔꯤꯁꯤꯡ ꯑꯁꯤꯒꯤ ꯃꯇꯥꯡꯗ ꯑꯣꯏꯒꯦꯔꯥ ꯑꯃꯗꯤ ꯑꯇꯣꯞ ꯑꯇꯣꯞꯄ ꯀꯔꯤ ꯃꯔꯨꯞꯁꯦ ꯑꯩꯅꯁꯨ ꯍꯥꯟꯅ ꯇꯤꯟꯅꯕꯔꯤꯉꯩ ꯃꯇꯝꯗ ꯑꯩꯈꯣꯏꯒꯤ ꯕꯤꯗꯤꯑꯣ ꯃꯇꯦꯛ ꯃꯇꯦꯛ ꯅꯝꯃꯒ ꯅꯨꯡꯁꯤꯔꯕ ꯑꯉꯥꯡ ꯑꯣꯏꯔꯤꯉꯩꯒꯤ ꯍꯧꯈ꯭ꯔꯕ ꯃꯁꯥꯟꯅ ꯀꯌꯥ ꯑꯃ ꯅꯠꯇ꯭ꯔꯒ ꯅꯨꯡꯁꯤꯔꯕ ꯋꯥꯔꯤ ꯀꯌꯥ ꯑꯃꯒꯤ ꯃꯇꯥꯡꯗ ꯅꯝꯕꯒꯤ ꯌꯥꯝ ꯄꯥꯝꯖꯈꯤꯕ ꯃꯔꯨꯞꯅꯤ ꯃꯔꯨꯞ ꯑꯗꯨ ꯅꯤꯡꯁꯤꯡꯕꯤꯗ꯭ꯔꯕ꯭ꯔꯣ ꯀꯔꯤ ꯀꯔꯤ ꯈꯜꯂꯤꯒꯦ
ꯃꯔꯨꯞ ꯑꯩꯁꯨ ꯑꯗꯨꯒꯤꯕ ꯌꯥꯝꯅ ꯄꯥꯝꯖꯩ ꯍꯥꯏꯕꯗꯤ ꯃꯌꯥꯝꯒꯤ ꯃꯃꯥꯡꯗ ꯑꯃ ꯄꯣꯛꯑꯒ ꯋꯥ ꯉꯥꯡꯕ ꯉꯝꯂꯒꯁꯨ ꯃꯌꯥꯝꯒꯤ ꯁꯦꯕꯥ ꯐꯡꯕꯥ ꯑꯗꯨꯝ ꯄꯥꯝꯖꯩ ꯑꯩꯒꯨꯝꯅ ꯋꯥꯀꯜ ꯒꯤ ꯑꯃꯥ ꯂꯩꯖꯕ ꯑꯩꯅꯥ ꯇꯧꯖꯅꯤꯡꯕ ꯑꯦꯗꯨꯏ ꯃꯌꯦꯛꯇꯥ ꯀꯨꯟꯠꯔꯦꯠ ꯀꯨꯟꯇꯔꯦꯠ ꯑꯩꯅꯥ ꯐꯉꯖꯅꯤꯡ ꯕꯒꯤ ꯃꯐꯝ ꯃꯐꯝ ꯈꯨꯗꯤꯡ ꯀꯣꯏꯅ ꯆꯠꯂꯒ ꯏꯁꯥꯅ ꯍꯛꯊꯦꯡꯅꯅ ꯃꯐꯝ ꯑꯗꯨꯒꯤ ꯏꯁꯤꯡ ꯅꯨꯡꯁꯤꯠꯄ ꯑꯣꯏꯔꯣ ꯑꯋꯥ ꯑꯅꯥꯕꯨ ꯑꯣꯏꯔꯣ ꯈꯨꯗꯣꯡ ꯆꯥꯗꯕꯕꯨ ꯑꯣꯏꯔꯣ ꯃꯌꯥꯝꯒꯤ ꯃꯐꯝꯗ ꯄꯥꯎꯗꯝꯝꯕ ꯑꯁꯤꯁꯨ ꯌꯥꯝꯅ ꯄꯥꯝꯖꯩ ꯑꯗꯨꯒ ꯃꯐꯝ ꯃꯐꯝ ꯈꯨꯗꯤꯡ ꯆꯠꯇꯨꯅ ꯅꯨꯡꯉꯥꯏꯕ ꯀꯌꯥ ꯄꯨꯟꯁꯤꯒꯤ ꯄꯨꯁꯤ ꯍꯤꯡꯉꯤꯕ ꯄꯨꯟꯁꯤꯁꯤ ꯑꯩꯈꯣꯏꯒꯤ ꯃꯔꯦꯛ ꯃꯍꯥꯎ ꯊꯣꯛꯅ ꯍꯤꯡꯕ ꯍꯥꯏꯕꯗꯤ ꯉꯥꯎꯁꯟꯅꯕ ꯂꯥꯡꯕ ꯈꯣꯠꯄ ꯅꯠꯇꯕ ꯃꯍꯧꯁꯥꯒ ꯄꯨꯟꯁꯤꯜꯂꯒ ꯃꯍꯧꯁꯥꯒ ꯑꯩꯈꯣꯏꯒꯤ ꯇꯣꯠꯅꯔꯒ ꯍꯤꯡꯕ ꯄꯨꯟꯁꯤ ꯑꯗꯨ ꯌꯥꯝꯅ ꯄꯥꯝꯖꯩ ꯑꯗꯨꯒꯤ ꯄꯨꯟꯁꯤ ꯃꯍꯤꯡ ꯑꯗꯨꯕꯨꯁꯨ ꯃꯌꯥꯝꯗ ꯈꯨꯗꯣꯟ ꯇꯝꯕ ꯍꯥꯏꯕꯗꯤ ꯑꯩꯈꯣꯏꯒꯤ ꯚꯕꯤꯗꯤꯑꯣꯒꯤ ꯈꯨꯠꯊꯥꯡꯗꯕꯨ ꯑꯣꯏꯔꯣ ꯍꯥꯏꯖꯤꯛꯇꯤ ꯆꯥꯎꯈꯠ ꯈꯣꯠꯂꯕꯅꯤꯅ ꯑꯗꯨꯝ ꯃꯌꯥꯝꯅ ꯃꯣꯕꯥꯏꯜ ꯐꯣꯟꯗ ꯎꯕꯁꯨ ꯐꯪꯅꯔꯦ ꯑꯗꯨꯒꯨꯝꯅ ꯑꯩꯁꯨ ꯃꯌꯥꯝꯒꯤ ꯋꯥꯈꯜꯂꯣꯟ ꯉꯥꯏꯍꯥꯛꯇꯪ ꯑꯣꯏꯔꯕꯁꯨ ꯅꯨꯡꯉꯥꯏꯅꯕ ꯑꯗꯨꯒꯨꯝꯂꯕ ꯚꯤꯗꯤꯑꯣ ꯈꯔ ꯁꯦꯝꯖꯅꯤꯡꯉꯤ ꯑꯗꯨꯒꯨꯝꯕ ꯈꯔ ꯋꯥꯈꯜꯂꯣꯟ ꯈꯔ ꯂꯩꯖꯩ ꯃꯔꯨꯞꯅ ꯍꯥꯏꯕꯤꯔꯤꯕꯗꯨꯁꯨ ꯌꯥꯝꯅ ꯄꯥꯝꯖꯩ ꯃꯔꯨꯞꯅ ꯍꯥꯏꯕꯤꯔꯤꯕꯗꯨꯁꯨ ꯇꯧꯃꯤꯟꯅꯁꯤ ꯃꯇꯥꯡ ꯆꯥꯕ ꯑꯃꯗ ꯐꯖꯅ ꯄꯨꯜꯂꯒ ꯋꯥꯔꯤ ꯋꯥꯇꯥꯏ ꯃꯔꯨꯞꯀ ꯋꯥꯔꯤ ꯋꯥꯇꯥꯏ ꯐꯖꯅ ꯇꯧꯔꯒ ꯐꯖꯅ ꯐꯝꯃꯤꯟꯅꯔꯒ ꯋꯥꯔꯤ ꯋꯥꯇꯥꯏꯁꯨ ꯇꯧꯁꯤ ꯍꯥꯏꯅ ꯊꯝꯖꯒꯦ ꯃꯔꯨꯞꯀꯤ ꯁꯟꯒꯗꯕ ꯃꯇꯝꯗꯁꯨ ꯍꯥꯏꯕꯤꯔꯛꯎ ꯑꯇꯩ ꯑꯇꯣꯞꯄ ꯀꯔꯤ ꯀꯔꯤ ꯑꯑꯣꯟꯕ ꯑꯃꯗꯤ ꯀꯔꯤ ꯀꯔꯤ ꯑꯅꯧꯕ ꯄꯦꯔꯥꯞ ꯆꯠꯂꯒ ꯍꯦꯟꯅ ꯈꯨꯗꯣꯡ ꯆꯥꯕ ꯍꯦꯟꯅ ꯃꯌꯥꯝꯅ ꯄꯥꯝꯅꯕ ꯑꯣꯏꯒꯗꯒꯦ ꯍꯥꯏꯕꯗꯨꯁꯨ ꯋꯥꯔꯨꯝꯝꯗ ꯊꯝꯕꯤꯌꯨ
ꯌꯥꯝꯅ ꯆꯨꯝꯃꯦ ꯍꯥꯏꯕꯤꯔꯤꯕꯁꯤꯡꯗꯨ ꯑꯗꯨꯒ ꯋꯥꯈꯜꯁꯨ ꯃꯥꯟꯅꯕꯅꯤꯅ ꯑꯩꯅ ꯋꯥ ꯃꯔꯨꯞ ꯀꯥ ꯇꯁꯦꯡꯅ ꯁꯛꯀ ꯁꯛꯀ ꯎꯅꯔꯒ ꯋꯥꯔꯤ ꯋꯥꯇꯥꯏꯁꯨ ꯁꯥꯕ ꯄꯥꯝꯖꯩ ꯃꯇꯝꯗꯨꯁꯨ ꯑꯩ ꯅꯣꯡꯃ ꯍꯥꯏꯖꯔꯛꯀꯦ ꯑꯗꯨꯅ ꯉꯍꯥꯛ ꯁꯪꯕ ꯃꯇꯝꯗ ꯁꯨꯃꯥꯏꯅ ꯀꯥꯏꯊꯣꯛꯄꯤꯔꯒ ꯋꯥꯔꯤ ꯋꯥꯇꯥꯏꯁꯤ ꯍꯔꯥꯎ ꯍꯔꯥꯎꯅ ꯇꯧꯕꯤꯔꯛꯄꯁꯤ ꯑꯩ ꯅꯨꯡꯉꯥꯏꯕ ꯌꯥꯝ ꯐꯥꯎꯖꯩ ꯑꯗꯨꯒ ꯑꯇꯣꯞꯄ ꯑꯍꯦꯟꯕ ꯑꯩꯈꯣꯏꯅ ꯇꯧꯒꯗꯕ ꯇꯨꯡꯒꯤ ꯊꯕꯛ ꯀꯌꯥꯗꯨꯗꯤ ꯃꯔꯨꯞꯀ ꯑꯝꯇꯪ ꯊꯦꯡꯅꯔꯒ ꯅꯣꯡꯃ ꯐꯖꯅ ꯋꯥꯔꯤ ꯇꯧꯁꯤ ꯉꯁꯤꯒꯤꯗꯤ ꯃꯔꯨꯞꯀꯤꯁꯨ ꯊꯕꯛ ꯑꯆꯤꯟꯕ ꯈꯣꯠꯄ ꯑꯃ ꯑꯃ ꯂꯩꯔꯝꯒꯅꯤ ꯑꯩꯒꯤꯁꯨ ꯁꯤꯒꯨꯝꯕꯒꯤ ꯃꯇꯥꯡꯗ ꯏꯃꯥꯟꯅꯕ ꯑꯇꯣꯞꯄꯗꯁꯨ ꯋꯥꯔꯤ ꯁꯥꯒꯗꯕ ꯂꯩ ꯑ ꯃꯔꯨꯞꯅ ꯁꯨꯃꯥꯏꯅ ꯍꯔꯥꯎ ꯍꯔꯥꯎ ꯇꯧꯕꯤꯔꯛꯄꯁꯦ ꯑꯃꯨꯛꯀꯁꯨ ꯑꯩ ꯍꯟꯅ ꯍꯥꯏꯖꯒꯦ ꯌꯥꯝ ꯅꯨꯡꯉꯥꯏꯖꯩ ꯐꯔꯦ ꯃꯔꯨꯞ ꯑꯗꯨꯗꯤ ꯃꯔꯨꯞꯀꯤ ꯑꯗꯨ ꯇꯧꯒꯗꯕ ꯊꯕꯛꯁꯤꯡ ꯑꯗꯨ ꯃꯄꯨꯡ ꯐꯥꯅ ꯇꯧꯊꯣꯛꯄꯤꯔꯣ ꯃꯊꯪꯗ ꯑꯃꯨꯛ ꯐꯖꯟꯅ ꯋꯥꯔꯤ ꯋꯥꯇꯥꯏ ꯇꯧꯔꯁꯤ ꯃꯔꯨꯞ ꯌꯥꯝ ꯅꯨꯡꯉꯥꯏꯖꯔꯦ
ꯀꯥꯏꯅꯔꯁꯤꯔꯣ